ꯇꯕꯔꯣ ꯍꯜꯂꯣ
ꯑꯥ ꯍꯜꯂꯣ ꯇꯥꯕ꯭ꯔꯣ
ꯍꯣꯏ ꯍꯣꯏ ꯇꯥꯏꯌꯦ
ꯆꯥꯔꯕꯣ
ꯑꯧ ꯆꯥꯔꯦ ꯑꯃꯗꯣ ꯆꯠꯇ꯭ꯔꯕ꯭ꯔꯥ
ꯆꯠꯇꯦ
ꯊꯔꯤ ꯊꯣꯛꯄ꯭ꯔꯥ
ꯍꯦꯟꯈ꯭ꯔꯦ ꯍꯦꯟꯈ꯭ꯔꯦꯌꯦ
ꯑꯣ ꯅꯪꯒꯤ ꯋꯥꯠꯂꯤꯕ꯭ꯔꯥ
ꯌꯥꯝ ꯋꯥꯠꯂꯤ
ꯍꯒꯁꯨ ꯁꯥꯟꯅꯒꯔꯤꯕ꯭ꯔꯣ ꯑꯗꯨꯗꯤ
ꯑꯁ ꯑꯩ ꯈꯪꯅꯥꯗꯕꯅꯤꯅ ꯇꯜꯂꯤꯅꯦ
ꯑꯩꯕꯨꯁꯨ ꯈꯪꯅꯗꯦꯅ
ꯅꯪꯗꯤ ꯉꯍꯥꯟꯗꯩ ꯁꯥꯏꯅ
ꯑꯗꯨ ꯑꯣꯏꯔꯁꯨ ꯏꯆꯦꯁꯨ ꯅꯨꯡꯉꯥꯏꯕꯅꯦ ꯅꯕꯅꯤꯒ ꯊꯦꯡꯅꯔꯝꯕ꯭ꯔꯥ ꯍꯪꯗꯦꯗ ꯅꯍꯥꯟꯁꯤꯁꯨ
ꯑꯣ ꯁꯥꯕ ꯌꯥꯏ ꯅꯆꯦꯒꯤ ꯂꯩꯌꯦꯗꯤ
ꯌꯥꯝ ꯃꯥꯒꯤꯁꯨ ꯌꯥꯝ ꯋꯥꯠꯂꯒ ꯂꯩꯑꯦ ꯑꯗꯨꯅ ꯅꯕꯅꯤ ꯆꯦꯟꯁ ꯆꯦꯟꯖ ꯇꯧꯔꯒ ꯃꯥꯅ ꯑꯃ ꯑꯃꯨꯛꯀ ꯇꯧꯔꯣ ꯁꯨꯃꯥꯏꯅ ꯇꯧꯕ ꯌꯥꯏꯅꯀꯣ
ꯍꯧꯖꯤꯛꯗꯤ ꯀꯗꯥꯏ ꯂꯩꯕꯔ ꯂꯩꯃꯤꯟꯅꯕ꯭ꯔꯣ ꯅꯪ ꯏꯆꯦꯁꯨ
ꯂꯩꯃꯤꯟꯅꯗꯦ ꯃꯥꯅ ꯑꯥ ꯑꯩꯈꯣꯏꯒꯤ ꯃꯅꯤꯄꯨꯔ
ꯎꯝ
ꯈꯥꯡ ꯃꯥꯥꯏ
ꯅꯦꯠꯋꯥꯛ ꯌꯥꯝ ꯅꯨꯡꯉꯥꯏꯇꯦꯀꯣ
ꯑꯩꯒꯤꯔ
ꯎꯝ
ꯑꯩꯒꯤꯗꯤ ꯌꯥꯝ ꯅꯨꯡꯉꯥꯏꯌꯦ ꯍꯦꯟ ꯅꯆꯤꯟ ꯊꯤꯒꯅꯨ
ꯇꯗꯦꯕ ꯄꯟꯔꯦꯕ ꯅꯪ ꯉꯥꯡꯕꯗꯣ
ꯑꯁ ꯍꯪꯗ꯭ꯔꯦꯗ ꯆꯥꯛ ꯆꯥꯔꯕꯣ
ꯇꯥꯏꯃꯤꯡꯗꯨ ꯇꯥꯏꯃꯤꯡꯗꯨ ꯌꯦꯡꯉꯨꯅꯦ ꯅꯪꯁꯨ ꯑꯁ
ꯑꯁ ꯊꯦꯡꯅ ꯆꯥꯕ ꯃꯤꯁꯨ ꯂꯩꯥꯏꯕꯩꯅꯤꯅ
ꯍꯧꯖꯤꯛ ꯇꯨꯝꯕ ꯃꯇꯝꯗ ꯆꯥꯛ ꯆꯥꯔꯕꯣ ꯍꯪꯕ ꯌꯥꯕ꯭ꯔꯣ ꯅꯪꯖꯨ
ꯑꯁ ꯑꯩꯈꯣꯏꯗꯤ ꯆꯥꯛ ꯆꯥꯕ ꯀꯨꯏꯗ꯭ꯔꯤ ꯗꯨꯅꯍꯪꯕꯅꯤ
ꯎꯝ ꯅꯈꯣꯏꯒ ꯑꯩꯈꯣꯏꯑ ꯃꯥꯟꯅꯗꯕꯗꯣ
ꯅꯣꯏꯗꯤ ꯄꯨꯡ ꯀꯌꯥꯗ ꯆꯥꯛ ꯄꯤꯕ꯭ꯔꯣꯗꯣ
ꯍꯣꯏꯗꯤ ꯑꯩ ꯑꯩꯠꯇ ꯆꯥꯏꯌꯦ
ꯑꯆꯥ
ꯇꯥꯏꯂꯦꯠ
ꯍꯣꯏꯁꯨ ꯑꯦꯠꯇ ꯆꯥꯛ ꯄꯤꯌꯦ ꯑꯗꯨ ꯑꯩꯈꯣꯏꯅ ꯈꯔ ꯊꯦꯡꯅ ꯆꯥꯕꯒꯤꯅꯤꯗ
ꯎꯝ
ꯖꯤꯖꯤꯕꯗꯨ ꯀꯥꯎꯕ ꯐꯪꯗ꯭ꯔꯕ꯭ꯔꯣ ꯑꯥ
ꯂꯩꯕ꯭ꯔꯣ ꯂꯩꯃꯤꯟꯅꯔꯤꯕ꯭ꯔꯣ
ꯂꯩꯏꯃꯤꯟꯅꯩꯌꯦ ꯖꯤ ꯖꯤꯅ ꯃꯈꯥꯗ ꯂꯩꯔ ꯄꯥꯕ ꯆꯠꯈ꯭ꯔꯦ
ꯃꯥ ꯂꯥꯏꯔꯤꯛ ꯌꯥꯝ ꯄꯥꯏꯅꯦꯀꯣ
ꯄꯥꯝꯅꯦ ꯑꯦꯛꯖꯥꯝ ꯅꯥꯛꯄꯒꯤ ꯃꯣꯏ
ꯖꯤ ꯖꯤꯗꯣ ꯅꯍꯥꯟ ꯐꯣꯟ ꯇꯧꯋꯦꯗ
ꯍꯥ
ꯉꯍꯥꯟ ꯇꯧꯅꯩꯌꯦ ꯋꯥꯔꯤ ꯁꯥꯟꯅꯩꯌꯦ
ꯅꯨꯡꯉꯥꯏꯕ꯭ꯔꯣ ꯉꯁꯤꯁꯨ ꯇꯧ ꯌꯥꯗ꯭ꯔꯣ ꯅꯪꯒꯤ ꯖꯤꯖꯤꯗ
ꯇꯧꯔꯣꯏ ꯇꯧꯗꯔꯅꯦ ꯑꯩ ꯊꯕꯛ ꯑꯩ ꯊꯕꯛ ꯆꯤꯜꯂꯦꯕ
ꯌꯥꯔꯦ ꯌꯥꯔꯦ
ꯅꯪꯒꯤ ꯑꯃꯗꯨꯗꯤ
ꯇꯧꯔꯕ꯭ꯔꯣ ꯀꯔꯤ ꯑꯩꯒꯤ ꯑꯃ
ꯖꯤꯖꯤꯗꯨ ꯅꯪ ꯅꯣꯏꯌꯦ ꯀꯥꯏ ꯒꯥꯏꯗꯅ ꯅꯣꯏꯁꯨ ꯅꯣꯏꯗꯣꯏ ꯆꯩ ꯆꯥꯅꯤ
ꯉꯎꯗꯦ ꯑꯗꯨꯒꯤ
ꯅꯣꯏꯌꯦ ꯍꯥꯏꯕ ꯅꯠꯇ꯭ꯔꯣ ꯅꯪꯅ ꯐꯦꯠ ꯑꯣꯏꯌꯦ ꯍꯥꯏꯕ ꯅꯠꯇ꯭ꯔꯣ ꯃꯥ
ꯑꯗꯨꯅꯦ ꯅꯣꯏꯕꯅꯦꯗꯣ ꯑꯩꯒꯤ ꯃꯤꯠꯇꯗꯤ
ꯆꯥꯕꯤ ꯑꯣꯏꯌꯦ ꯍꯥꯏꯕ ꯅꯠꯇ꯭ꯔꯣ ꯆꯩ ꯆꯅꯥ
ꯑꯣꯏꯅ ꯌꯥꯝ
ꯃꯆꯤꯟ ꯄꯪꯊꯤ ꯊꯥꯌꯦ ꯑꯁꯤ ꯅꯨꯄꯤꯁꯦ
ꯄꯥꯝꯗ꯭ꯔꯦ ꯑꯗꯣ
ꯄꯥꯝꯕ ꯄꯥꯝꯗꯩ ꯋꯥ ꯅꯠꯇꯦ ꯅꯪꯅ ꯅꯣꯏꯌꯦ ꯍꯥꯏꯔ ꯅꯣꯏꯔꯝꯗꯦꯕ
ꯅꯪꯅ ꯌꯥꯝꯅ ꯄꯥꯝꯕꯅꯤꯅ ꯑꯩꯁꯨ ꯐꯖꯅꯗꯤ ꯄꯕꯅꯤ
ꯌꯥꯝ ꯄꯥꯝꯕ ꯅꯠꯇ꯭ꯔꯣ ꯅꯪ ꯂꯥꯎꯔꯣ ꯃꯉꯣꯟꯗ ꯋꯥꯔꯤ ꯁꯥꯟꯅꯥꯎ ꯑꯣ ꯌꯥꯗ꯭ꯔꯣ
ꯆꯤꯟꯗꯤ ꯐꯖꯅ ꯊꯤꯕꯖꯥꯠꯅꯤꯅꯦ ꯅꯪꯁꯤꯁꯨꯀꯣ ꯍꯥꯏꯐꯦꯠꯇꯤ ꯊꯤꯅꯦ ꯆꯤꯟꯗꯤ
ꯅꯪꯁꯨ ꯅꯆꯤꯟ ꯊꯤꯕ ꯅꯠꯇ꯭ꯔꯣ ꯑꯩꯒꯤ ꯐꯣꯇꯣ ꯊꯥꯔꯛꯑꯦ ꯅꯪꯒꯤꯁꯨ ꯊꯥꯔꯛꯑꯣ ꯍꯥꯏ ꯍꯥꯏꯗꯥꯏ ꯃꯤꯡꯉꯣꯟꯗ ꯅꯪ ꯁꯨꯃꯥꯏꯅ ꯑꯩꯅ ꯐꯣꯇꯣ ꯊꯛꯑꯦꯅ ꯍꯥꯏꯔꯔꯣꯏ ꯍꯥꯏꯕ ꯅꯠꯇ꯭ꯔꯣ ꯀꯔꯤꯒꯤ ꯅꯆꯤꯟ ꯊꯤꯕ
ꯀꯔꯤ ꯍꯥꯏꯕꯅꯣ ꯑꯩ ꯚꯥꯞ ꯇꯥꯗꯔ ꯅꯪ ꯍꯥꯏꯕꯗꯤ
ꯅꯪ ꯀꯔꯤ ꯚꯥꯞ ꯇꯥꯗꯕ ꯁꯥꯥꯡꯅꯨꯁꯤꯗ
ꯚꯥꯞ ꯇꯥꯗꯦ ꯀꯩ ꯍꯥꯏꯕꯅꯣ ꯐꯣꯇꯣ ꯀꯔꯤ ꯊꯥꯕ ꯊꯥꯗꯕ ꯑꯩ ꯚꯞ ꯇꯥꯗꯦꯅ
ꯅꯪꯅ ꯑꯩꯒꯤ ꯐꯣꯇꯣ ꯊꯥꯔꯛꯑꯣꯅ ꯍꯥꯏꯅ ꯑꯩꯅ ꯑꯩꯅ ꯐꯣꯇꯣ ꯊꯛꯑꯦꯅ ꯃꯤꯉꯣꯟꯗ ꯀꯟꯅꯗꯁꯨ ꯍꯥꯏꯒꯅꯨ ꯀꯣ ꯑꯩ ꯍꯥꯏꯅꯤ ꯍꯥꯏ ꯍꯥꯏ ꯍꯥꯏꯕ꯭ꯔꯥ ꯍꯥꯏ ꯇꯕ꯭ꯔꯥ ꯍꯥꯏꯌꯨ
ꯀꯥꯎꯈ꯭ꯔꯦ ꯑꯩ ꯅꯤꯡꯁꯤꯡ
ꯎꯗꯦ ꯅꯪꯒꯤ ꯐꯣꯇꯣ ꯑꯩꯒꯤ ꯐꯣꯇꯣꯗꯤ ꯊꯥꯔꯛꯑꯦ ꯅꯪꯒꯤꯁꯨ ꯊꯥꯔꯛꯑꯣ ꯊꯥꯔꯛꯑꯣ ꯊꯥꯔꯛꯑꯣꯅ ꯍꯥꯏꯌꯦ ꯍꯥꯏꯌꯦ ꯅꯪꯅ ꯅꯠꯇ꯭ꯔꯣ
ꯑꯩꯒꯤꯗꯤ ꯊꯥꯏꯌꯦ ꯑꯗꯨ ꯅꯪ ꯅꯪ ꯑꯩꯒꯤ ꯊꯥꯔꯛꯑꯣ ꯊꯥꯔꯛꯑꯣ ꯅꯠꯇꯦ ꯑꯩꯅ ꯍꯥꯏꯕꯗꯣ
ꯀꯗꯤ
ꯑꯩꯅ ꯍꯥꯏꯕꯗꯣ ꯑꯩꯒꯤꯗꯤ ꯊꯥꯔꯦ ꯑꯗꯨ ꯅꯪꯒꯤꯗꯤ ꯁꯨꯛꯊꯥ ꯊꯥꯗꯕꯒꯤ ꯑꯩꯅ ꯊꯥꯔꯛꯑꯣ ꯊꯥꯔꯛꯑꯣ ꯍꯥꯏꯔꯒ ꯌꯦꯡꯒꯦ ꯍꯥꯢꯕꯅꯦ
ꯑꯗꯨꯒ ꯊꯥꯔꯛꯑꯦ ꯃꯥꯗꯤ ꯑꯗꯨꯒ ꯅꯪꯅꯁꯨ ꯊꯥꯔꯛꯑꯣ ꯍꯥꯏꯌꯦ ꯍꯥꯏꯗꯥꯏ ꯅꯪ ꯉꯥꯛꯇ ꯄꯥꯏꯔ ꯂꯪꯉꯅꯤ ꯀꯣ ꯅꯪꯕꯨ
ꯑꯍꯥ ꯍꯥ ꯍꯥ ꯍꯥ
ꯅꯇꯨꯕꯨ ꯐꯣꯇꯣ ꯄꯥꯝꯃꯦꯗꯤ ꯁꯨꯃꯥꯏꯅ ꯇꯧꯅꯕ꯭ꯔꯣ ꯃꯥꯗꯤ ꯁꯨꯃꯥꯏꯅ ꯊꯥꯏꯑꯌꯦ ꯅꯪꯁꯨ ꯊꯥꯔꯛꯑꯣ ꯍꯥꯏꯅꯕ
ꯌꯥ ꯑꯩꯕꯨ ꯌꯥꯝ ꯂꯥꯟꯕ ꯃꯤ ꯇꯥꯍꯜꯂꯦꯅꯦ ꯑꯩꯅ ꯁꯨꯃꯥꯏꯅ ꯍꯥꯏꯕꯅꯦ ꯅꯃꯥꯟꯅꯕꯤꯗꯨꯕꯨ ꯑꯩꯅ ꯅꯪꯒꯤ ꯅꯃꯥꯟꯅꯕꯤꯒꯤ ꯐꯣꯇꯣꯗꯨꯁꯨ ꯑꯩꯅ ꯌꯦꯡꯅꯤꯡꯕꯒꯤ ꯊꯥꯎ ꯋꯥ ꯍꯥꯏ ꯃꯥ ꯐꯁꯇ ꯌꯥꯗꯦ ꯑꯗꯒꯤ ꯑꯩ ꯍꯥꯟꯅ ꯊꯥꯎ ꯍꯥꯏꯕꯩ ꯊꯥꯔꯒ ꯃꯥꯒꯤꯁꯨ ꯊꯥꯔꯛꯑꯦꯅ ꯍꯥꯏꯕꯅꯤ ꯀꯩꯅꯣ ꯑꯗꯨꯕꯨ
ꯋꯥ ꯏꯕꯥꯟꯅꯤ ꯏꯕꯥꯟꯅꯤ ꯑ ꯀꯧꯅꯥ ꯗꯦꯕ ꯑꯗꯨꯅꯅꯦ ꯀꯟꯕ ꯅꯪ ꯍꯣꯏ
ꯀꯧꯅꯗꯦ ꯀ꯭ꯔꯤꯔꯣ
ꯕꯅꯤꯗꯣ ꯃꯥ ꯑꯃ ꯑꯃꯕꯨ ꯀꯧꯅꯥꯗꯦ ꯍꯥꯏꯕ ꯈꯠꯅꯕꯒꯤ ꯈꯠꯅꯥꯕꯒꯤ
ꯅꯪꯒꯤ ꯖꯤꯖꯤꯒ ꯀꯧꯅꯗꯕ
ꯑꯩꯒꯤ ꯖꯤꯖꯤ ꯅꯠꯇꯦ ꯅꯪꯒꯤ ꯖꯤꯖꯤ
ꯀ꯭ꯔꯤꯒꯤ ꯀꯧꯅꯗ꯭ꯔꯕ ꯕ
ꯏꯃꯥ ꯏꯃꯥ ꯏꯕꯥꯅꯤꯒꯤ ꯐ꯭ꯔꯦꯟꯁꯤꯞ ꯀꯥꯏꯔꯦ
ꯀꯔꯤꯒꯤꯔꯣ
ꯅꯪꯅ ꯅꯪꯅ ꯃꯉꯣꯟꯗ ꯋꯥꯔꯤ ꯁꯅꯥꯈ꯭ꯔꯕꯒꯤ
ꯌꯥꯔꯦ ꯌꯥꯝ ꯃꯥꯜꯂꯦ ꯀꯥꯗꯔ ꯌꯥꯝꯅ ꯢꯟꯁꯜ ꯇꯧꯕ ꯌꯥꯝ ꯍꯩꯔꯝꯒ꯭ꯔꯦ ꯅꯪꯁꯦ ꯈꯪ ꯊꯥꯖꯗ꯭ꯔꯦ
ꯑꯔꯤ
ꯅꯪꯁꯨ ꯖꯦꯟꯅ꯭ꯋꯤꯟ ꯑꯩꯒꯤ ꯖꯦꯟꯅ꯭ꯋꯤꯟ ꯐ꯭ꯔꯦꯟꯅꯦꯅ ꯂꯩꯔꯝ ꯂꯧꯔꯝꯕꯅꯦꯗꯅꯪ ꯊꯥꯖꯕ ꯌꯥꯕ ꯃꯤ ꯅꯠꯇꯦ
ꯑꯩꯌꯥ ꯊꯥꯖꯧ
ꯐ꯭ꯂꯠ ꯇꯧꯕ ꯌꯥꯝ ꯍꯩꯔꯝ ꯑꯅꯤ ꯁꯤ ꯅꯨꯄꯤꯁꯦ
ꯀꯅꯥꯗ ꯐ꯭ꯂꯠ ꯇꯧꯗꯣꯢꯅꯣ ꯑꯩꯒꯤ ꯅꯨ ꯑꯩ ꯅꯨꯄꯥ ꯉꯣꯟꯗ ꯀꯣꯜꯁꯨ ꯇꯧꯗꯦ ꯏꯃꯥꯟꯕ ꯑꯩꯗꯤ ꯏꯆꯦ ꯉꯥꯛꯇ ꯇꯧꯔꯒ ꯂꯩꯕꯅꯤ ꯈꯪꯕ꯭ꯔꯥ
ꯅꯨꯄꯥ ꯀꯌꯥ ꯇꯧ ꯅꯨꯄꯥ ꯅꯨꯄꯥ ꯀꯌꯥ ꯐ꯭ꯂꯠ ꯇꯧꯔꯨꯔꯦ ꯅꯪ ꯍꯥꯏꯐꯦꯠꯇꯤ ꯌꯥꯝꯔꯝꯃꯅꯤ
ꯑꯩꯒꯤ ꯐꯣꯟꯗ ꯆꯦꯛ ꯇꯧ ꯅꯨꯄꯥ ꯂꯩꯕ꯭ꯔꯥ ꯂꯩꯇꯕ꯭ꯔꯥ ꯍꯧꯔꯦꯟ ꯏꯁꯀ꯭ꯔꯤꯟ ꯁꯤꯔ ꯇꯧꯔꯛꯄꯤꯒꯦ
ꯁꯤꯔ ꯇꯧꯔꯣ ꯁꯤꯔ ꯇꯧꯔꯣ
ꯇꯧꯔꯛꯀꯦ ꯁꯣꯏꯗꯅ ꯑ ꯇꯧꯔꯥꯛ ꯇꯣꯢꯅꯤ ꯑꯩꯒꯤ ꯏꯆꯦ ꯉꯣꯟꯗꯁꯨ ꯀꯣꯜ ꯇꯧꯕ ꯃꯇꯝꯗ ꯑꯁ ꯅꯅꯥꯎ ꯅꯨꯄꯤꯗꯤ ꯀꯔꯤ ꯎꯝ
ꯅꯪ ꯅꯪꯒꯤ ꯂꯩꯁꯥꯕꯤ ꯑꯍꯨꯝꯗꯨ ꯁꯨꯔꯦꯕ ꯍꯥꯏꯕ ꯀꯥꯟꯗ ꯒ꯭ꯔꯨꯞ ꯀꯣꯜ ꯇꯧꯁꯦ
ꯑꯦ ꯑꯩꯗꯤ ꯉꯝꯃꯔꯣꯢ
ꯀꯔꯤꯒꯤ
ꯈꯪꯗꯦ
ꯑꯥꯢ ꯉꯝꯅꯤꯉꯥꯢ ꯍꯣꯠꯅꯧ ꯉꯝꯅꯤꯡꯉꯥꯢ ꯍꯣꯠꯅꯧ ꯑꯩ ꯇꯧꯕꯤꯔꯛꯀꯦ ꯀꯣ
ꯁꯣꯔꯤ ꯁꯣꯔꯤ
ꯑꯩꯁꯨ ꯅꯪꯅ ꯄꯥꯝꯒꯗꯕ ꯄꯥꯈꯪ ꯑꯃ ꯌꯥꯎꯍꯜꯂꯛꯀꯦꯕ
ꯑꯁ ꯌꯥꯔꯅꯤ ꯑꯩꯗꯤ ꯄꯥꯈꯪ ꯄꯥꯝꯗꯦ
ꯑꯗꯨꯗꯤ ꯇꯣꯝꯕꯣꯏ ꯄꯥꯝꯕ꯭ꯔꯣ
ꯇꯣꯝꯕꯣꯏ ꯁꯨ ꯄꯝꯗꯦ ꯏꯇꯣꯝꯇ ꯑꯩꯗꯤ ꯍꯤꯡꯒꯅꯤ
ꯎ ꯍ ꯍꯨꯝ
ꯑꯩꯗꯤ ꯏꯇꯣꯝꯇ ꯄꯩꯁꯥ ꯊꯣꯛꯑꯒ ꯏꯇꯣꯝꯇ ꯍꯤꯡꯉꯤꯅꯤ ꯀꯔꯤꯝꯇ ꯅꯨꯄꯥ ꯄꯥꯝꯗꯦ ꯑꯩꯗꯤ
ꯊꯝꯒꯔꯣ
ꯌꯥꯝ ꯃꯥꯂꯤꯀꯣ ꯁꯦꯝꯗꯣ
ꯊꯥꯖꯥꯗ꯭ꯔꯗꯤ ꯖꯤꯖꯤꯗ ꯍꯥꯡꯉꯨ
ꯖꯤꯖꯤꯁꯨ ꯑꯗꯨꯃꯥꯏꯅ ꯍꯥꯏꯌꯦ ꯅꯪꯁꯨ ꯑꯗꯨꯃꯥꯏꯅ ꯍꯥꯏꯌꯦ ꯚꯥꯞ ꯇꯥꯗ꯭ꯔꯦ
ꯍꯣꯏꯗꯥ ꯖꯤꯖꯤꯁꯨ ꯅꯨꯄꯥ ꯀꯣꯏꯗꯦ ꯍꯥꯏꯕ꯭ꯔꯥ
ꯅꯨꯄꯥꯔ ꯀꯣꯏꯌꯦ ꯈꯪꯗꯦ
ꯅꯪ ꯍꯪꯗꯦ
ꯑꯩ ꯍꯪꯗꯦ
ꯀꯔꯤ ꯒꯤꯔꯥ
ꯀ꯭ꯔꯤꯒꯤ ꯃꯤꯕꯨ ꯄꯨꯡꯉꯥꯡ ꯍꯪꯕ꯭ꯔꯣꯅꯦ ꯑꯗꯨꯒꯨꯝꯕ
ꯑꯩꯉꯣꯟꯗꯗꯤ ꯍꯥꯡꯉꯤꯅ ꯃꯥꯁꯨ ꯏꯃꯥꯟꯅꯕꯤꯅꯤꯅ ꯍꯪꯉꯣ ꯌꯥꯗ꯭ꯔꯣ
ꯗꯦꯗꯥ
ꯄꯥꯉꯣꯗ ꯅꯨꯡꯁꯤꯅ
ꯊꯤꯖꯤ ꯍꯥꯗꯤꯠ ꯅꯠꯇꯕꯤꯒꯤ ꯍꯪꯗꯕ
ꯏꯁ
ꯅꯪꯒꯤ ꯑꯗꯨꯒꯒꯨꯝꯕ ꯅꯨꯄꯤ ꯐꯪꯕ ꯌꯥꯝꯅꯔꯥꯏꯕꯛ ꯐꯥꯔꯕꯅꯦ ꯑꯩꯕꯨ ꯊꯥꯒꯠꯆꯔꯤ
ꯏꯖꯤꯍꯗꯤ ꯃꯥꯂꯤ ꯀꯆꯈꯤꯗꯦ
ꯑꯗꯨ ꯄꯥꯟꯗꯕ꯭ꯔꯣ
ꯀꯗꯔ
ꯍꯥꯥ
ꯀꯗꯔ ꯌꯥꯝ ꯇꯧꯅꯨꯀꯣ ꯅꯪ
ꯑꯗꯨ ꯃꯥꯟꯗ꯭ꯔꯣ ꯑꯩꯒꯤ ꯑꯩꯒꯤ ꯃꯤꯠꯇꯗꯤ ꯌꯥꯝ ꯃꯥꯂꯦꯅꯦ ꯃꯥꯁꯦ
ꯅꯥꯆꯦꯗꯤ ꯐꯖꯕ꯭ꯔꯣ ꯃꯁꯛ
ꯍꯥ ꯀꯃꯥꯡꯁꯦ ꯅꯨꯄꯥ ꯀꯃꯣ ꯅꯨꯄꯤ ꯀꯃꯣ ꯄꯝ ꯍꯪꯦ
ꯅꯨꯄꯤ ꯐꯪꯗꯕꯤꯅꯦꯅ ꯍꯥꯏꯔꯤꯁꯤ ꯅꯨꯄꯤ ꯑꯃ ꯀꯣꯏꯕ ꯐꯪꯉꯗꯤ ꯄꯥꯝꯃꯔꯣꯏ
ꯖꯤꯖꯤ ꯕꯣꯍꯥꯏ ꯍꯥꯏꯔ ꯅꯃꯦꯠꯇ ꯖꯤꯖꯤꯁꯨ ꯑꯃꯨꯛꯀ ꯄꯥꯝꯗꯕ ꯃꯥꯜꯂꯦ ꯑꯗꯨꯅ ꯍꯧꯖꯤꯛꯇꯤ ꯏꯆꯦ ꯐꯖꯕ꯭ꯔꯥ ꯍꯧꯔ ꯖꯤꯕꯨ ꯄꯝꯗ ꯍꯅ
ꯅꯨꯄꯤ ꯀꯣꯏꯗ꯭ꯔꯤꯕꯅꯤꯅ ꯐꯖꯅ ꯁꯦꯂꯦꯛ ꯇꯧꯔꯒ ꯀꯣꯏꯒꯗꯕꯅꯦꯕ ꯃꯈꯣꯏ
ꯑꯣ ꯑꯩꯒꯤ ꯋꯥꯗꯣ ꯈꯨꯃꯣ ꯅꯪ ꯖꯤꯖꯤꯕꯨ ꯑꯃꯨꯛꯀꯥ ꯄꯥꯝꯗ꯭ꯔꯦ
ꯑꯩ ꯖꯤꯖꯤ ꯄꯥꯝꯃꯦ ꯍꯥꯏꯕꯔꯣ ꯅꯪꯕꯨ ꯅꯨꯡꯉꯥꯏꯒꯦ
ꯏꯃꯥꯟꯅꯕꯤ ꯖꯤꯖꯤ ꯄꯕꯅꯤꯅ
ꯑꯩ ꯀꯩꯗꯧꯉꯥꯏ ꯅꯪꯒꯤ ꯖꯤ ꯅꯪꯕ ꯑꯦꯟꯒꯤꯖꯤꯖꯤ ꯄꯥꯝꯃꯦꯅ ꯍꯥꯏꯔꯕ꯭ꯔꯣ
ꯃꯥ ꯅ ꯑꯩꯁꯤꯗꯤꯕꯨ ꯁꯠꯅꯟꯅꯤꯡꯗ꯭ꯔꯦ ꯅꯝꯕꯔ ꯊꯥꯔꯗꯛꯑꯣ
ꯑꯗꯨꯗꯤ ꯑꯗꯨꯗꯤ ꯑꯅꯧꯕ ꯑꯣꯏꯕꯤꯒꯤ ꯐꯥꯔꯁ ꯇꯥꯏꯝ ꯃ ꯑꯣꯏꯕꯤꯁꯤꯡ ꯍꯥꯏꯦꯜꯅꯤꯡꯉꯤ
ꯐꯣꯇꯣ ꯎ ꯈꯣꯕꯅꯤ ꯌꯥꯗ꯭ꯔꯦꯅ ꯅꯠꯇ꯭ꯔꯥ ꯅꯪꯁꯦ ꯑꯣꯏꯔ
ꯅꯪ ꯅꯥꯗꯤ ꯅꯪꯕꯨꯗꯤ ꯑꯗꯨꯝ ꯁꯥꯟꯅꯕꯤꯒꯤ ꯕꯣꯔꯤꯡ ꯆꯨꯕꯤ ꯑꯅꯧꯕ ꯃꯤꯁꯤꯡꯗ ꯁꯥꯟꯅꯒꯦ ꯍꯥꯏꯅ ꯍꯥꯏꯔꯝꯃꯤ
ꯑꯗꯨꯗꯤ ꯑꯩꯉꯣꯟꯗ ꯕꯣꯔꯤꯡ ꯆꯨꯗꯤ ꯀꯔꯤꯒꯤ ꯍꯧꯖꯤꯛ ꯇꯧꯔꯛꯄ꯭ꯔꯥ꯫ ꯑꯩꯗꯤ ꯁꯅꯥꯔꯣꯏ ꯑꯃꯨꯛꯀ ꯅꯪ ꯑꯩꯥꯕꯨ ꯕꯣꯔꯤꯡ ꯇꯨ ꯑꯣꯏꯅ ꯇꯧꯔꯛꯑꯦꯅꯦ ꯅꯪꯗꯤ꯫
ꯕꯣꯔꯤꯡ ꯆꯨꯌꯦ ꯃꯤꯟꯁ꯫
ꯎꯝ ꯌꯥꯔꯦ-ꯌꯥꯔꯦ꯫ ꯑꯥ ꯅꯨꯄꯥ ꯊꯥꯖꯗꯦ ꯍꯥꯏꯕꯁꯦ ꯁꯤꯅꯤ꯫
ꯍꯣꯏ ꯑꯩꯁꯨ ꯅꯨꯄꯤ ꯊꯥꯖꯗꯦ
ꯎꯝ
ꯅꯪꯒꯤ ꯃꯆꯦꯗꯤ ꯐꯖꯕꯣ ꯅꯪꯒ ꯃꯆꯦꯁꯤ ꯀꯅꯥꯅ ꯍꯦꯟꯅ ꯐꯖꯩ
ꯀꯅꯥꯁꯨ ꯐꯖꯗꯦ ꯑꯅꯤ ꯃꯛ ꯄꯨꯝꯂꯒ ꯂꯩ
ꯄꯨꯝꯂꯒꯦ ꯍꯥꯏꯕ ꯄꯣꯝꯃꯒꯦ ꯍꯥꯏꯕꯔꯣ꯫
ꯄꯜ ꯇꯧꯕ ꯄꯨꯝꯕ ꯃꯤꯟꯁ ꯄꯜ
ꯎꯝ ꯍꯣꯔꯦꯟ ꯅꯃꯃꯕꯤ ꯑꯍꯨꯝꯒ ꯗꯤꯑꫭꯛ
ꯑꯥꯔꯦ꯫
ꯀꫭ꯫
ꯁꯣꯔꯤ꯫
ꯍꯣꯏ꯫
ꯁꯤꯗ ꯏꯪꯂꯤꯁ ꯉꯥꯡꯕ ꯌꯥꯗꯦ꯫
ꯑꯗꯨꯗꯤ ꯀꯔꯤꯒꯤ ꯅꯪꯅ ꯁꯣꯔꯤ ꯍꯥꯏꯕ꯫
ꯁꯣꯏꯕꯒꯤ꯫
ꯁꫭꯏꯈ꯭ꯔꯦ ꯍꯥꯏꯌꫭꯅ ꯑꯗꯨꯗꯤ꯫
ꯀꯣꯏꯔꯦꯅꯦ ꯑꯜꯁꯦ
ꯀ꯭ꯔꯤ ꯍꯤꯟꯁꯥꯡ ꯆꯥꯕ꯭ꯔꯣ ꯉꯁꯤꯗꯤ꯫
ꯀ꯭ꯌꯥꯃꯨꯛ ꯍꯥꯏꯌꫭ ꯍꯥꯏꯕ꯭ꯔꫭ꯫
ꯥꯗꯥꯑꫭ ꯆꯥꯕ꯭ꯔꯣ꯫
ꯌꯦꯟꯁꯥ꯫
ꯅꯪ ꯍꯥꯏꯗꯦꯅꯥ ꯌꯦꯟꯁꯥ ꯆꯗꯦꯅꯥ꯫
ꯉꯁꯥꯏ ꯍꯥꯏꯕꯗꯨꯗꯤ꯫
ꯍꯥꯏꯗꯤ꯫ ꯕꯣꯜ ꯌꯦꯡꯒꯦꯔꯣ꯫
ꯌꯦꯡꯔꫭꯏ꯫
ꯁꯤꯔꯕꯅꯤꯅ ꯎꯄꯥꯏ ꯂꯥꯏꯇ꯭ꯔꯦꯅꯀꯣ꯫
ꯎꯝ꯫ ꯃꯇꯝ ꯃꯥꯡ